ꯍꯜꯂꯣ ꯑꯥ
ꯑ ꯀꯔꯤ ꯇꯦꯔꯤꯒꯦ꯫
ꯎꯝ ꯁꯨꯝ ꯐꯔꯃꯨꯂꯥ ꯂꯥꯛꯑꯦ ꯍꯧꯖꯤꯛꯇꯤ꯫
ꯑꯌꯨꯛ ꯑꯌꯨꯛꯇꯤ ꯀꯩ ꯃꯊꯦꯜ ꯇꯧꯔꯒꯦ ꯅꯣꯏꯕꯨ
ꯑꯩ ꯁꯣꯌꯕꯨꯝꯒꯥ ꯑ ꯀꯩꯅꯣꯃꯗ ꯈꯪꯗꯦ꯫ ꯁꯣꯏꯕꯨꯡ ꯆꯥꯏꯌꯦ꯫
ꯇ ꯌꯥꯝ ꯐꯥꯎꯕ ꯍꯦ
ꯅꯪꯗꯗꯤ꯫
ꯑꯩꯗꯤ ꯑꯁ ꯍꯥꯎꯗꯅ ꯑꯩꯗꯤ ꯀꯩꯅꯣ ꯎꯝ ꯌꯦꯔꯨꯝꯒ ꯍꯋꯥꯏꯒ ꯊꯣꯡꯉꯒ ꯆꯥꯏ
ꯑꯣ ꯍꯥꯎꯗ ꯍꯥꯎꯒꯅꯤꯗ ꯍꯥ
ꯆꯪꯕ ꯌꯥꯗꯕ ꯍꯥꯏꯇꯥꯔꯦ꯫
ꯑꯣ ꯀꯩꯇꯧꯕ꯭ꯔꯥ ꯍꯧꯖꯤꯛꯇꯤ꯫
ꯑꯩ ꯍꯧꯖꯤꯛꯁꯦ ꯊꯕꯛ ꯃꯐꯝꯗ ꯂꯩꯌꯦꯦ ꯕ꯭ꯔꯦꯛ꯫ ꯕ꯭ꯔꯦꯛ ꯊꯣꯛꯂꯒ ꯐꯝꯂꯨ ꯍꯂ ꯂꯦꯟꯕ
ꯑꯣ ꯊꯕꯛ ꯃꯐꯝꯗ ꯍꯥꯏꯔꯣ
ꯍꯥ
ꯊꯕꯛ ꯃꯐꯝꯗ ꯍꯥꯏꯔꯣ
ꯍꯣꯏ ꯕ꯭ꯔꯦꯛ ꯊꯣꯛꯂꯒ ꯃꯄꯥꯟꯗ ꯑꯗꯨꯝ ꯐꯝꯃꯒ ꯂꯩꯌꯦ꯫
ꯑꯣ ꯂꯨꯄꯥꯥꯟꯔꯣꯝꯅ ꯂꯩꯕ꯭ꯔꯣ꯫
ꯍꯣꯏ ꯃꯄꯥꯟꯂꯣꯝꯗ ꯂꯩꯌꯦ꯫
ꯑꯣ ꯑꯣ
ꯑꯗꯨꯒꯤ ꯅꯣꯏꯔꯣꯝꯗ ꯉꯁꯤ ꯋꯦꯗꯔꯗꯤ ꯀꯃꯥꯏꯅ ꯇꯧꯔꯤꯒꯦ꯫ ꯃꯝꯕ꯭ꯔꯥ ꯅꯣꯡ ꯆꯨꯕ꯭ꯔꯥ ꯅꯣꯡ ꯁꯥꯕ꯭ꯔꯥ
ꯅꯣꯡꯁꯨꯨ ꯆꯨꯗꯦ ꯑꯗꯨꯒ ꯁꯥꯁꯨ ꯁꯥꯏ ꯑꯗꯨꯕꯨ ꯌꯥꯝ ꯁꯥꯕꯗꯤ ꯑꯣꯏꯗꯦ ꯉꯁꯤ ꯑꯩꯒꯤ ꯂꯩꯥꯏꯐꯝꯗꯗꯤ ꯀꯣ ꯇꯝꯄꯥꯛ
ꯑꯠꯆꯥ ꯑꯆꯥ ꯌꯥꯝ ꯐꯔꯤꯅꯦ ꯑꯩꯈꯣꯏ ꯂꯣꯝꯗꯗꯤ ꯈꯤꯇꯪ ꯃꯝꯃꯦ ꯉꯁꯤꯁꯦ ꯉꯔꯥꯡꯗꯨꯒ ꯉꯁꯤꯒ ꯃꯝꯃꯦ ꯑ
ꯍ ꯃꯝꯁꯨ ꯃꯝꯦ ꯀꯣꯏꯁꯨꯣ
ꯎꯝ ꯀꯔꯤ ꯀꯔꯤ ꯇꯧꯉ ꯂꯩ ꯅꯣ
ꯑꯩ ꯉꯁꯤꯔꯣ ꯅꯠꯇ꯭ꯔꯒ ꯑꯩꯔꯣ
ꯑ ꯅꯪ ꯅꯪꯗꯨꯅꯦ ꯍꯧꯖꯤꯛꯁꯦ ꯍꯟꯗꯛꯁꯦ ꯀꯔꯤ ꯀꯔꯤ ꯇꯧꯔꯒ ꯂꯩꯕ꯭ꯔ ꯍꯥꯏꯕ
ꯑꯩ ꯒ꯭ꯔꯦꯖꯨꯦꯁꯟ ꯇꯧꯔꯒ ꯂꯩꯌꯦ
ꯑꯆꯥ ꯌꯥꯝ ꯐꯩꯌꯦꯅꯦ ꯑꯗꯨꯗꯤ
ꯎ ꯈꯪꯗꯦ ꯅꯣꯏꯗꯤ ꯅꯪꯗꯤꯣꯏ ꯂꯣꯏꯕ ꯃꯥꯜꯂꯦꯀꯣ
ꯍꯣꯏ ꯑꯩꯗꯤ ꯂꯣꯏꯔꯦ ꯀꯔꯝ ꯍꯥꯏꯅ ꯈꯪꯈ꯭ꯔꯣꯅꯤ
ꯎꯝ ꯅꯪ ꯃꯄꯥꯟꯔꯣꯝꯗ ꯂꯥꯛꯑꯦ ꯍꯥꯏꯔꯗꯤ ꯂꯣꯏꯔꯒ ꯆꯠꯂꯝꯅꯦꯕ ꯅꯪ
ꯍꯣꯏ ꯍꯣꯏ ꯑꯩꯗꯤ ꯂꯣꯏꯔꯦ ꯄꯊꯞꯖ
ꯑꯣꯏꯕꯗꯣ
ꯆꯍꯤ ꯑꯅꯤ ꯁꯨꯔꯦ ꯑꯩ ꯂꯣꯏꯕꯗꯣ
ꯑꯣ
ꯇꯨ ꯊꯥꯎꯖꯟ ꯇ꯭ꯋꯦꯟꯇꯤ ꯐꯣꯔꯗ ꯂꯣꯏꯕꯅꯦꯕ
ꯑꯣ ꯍꯣ ꯍꯣ ꯎꯝ ꯑꯗꯨꯗꯤ ꯅꯣꯏꯒꯤ ꯖꯨꯅꯤꯌꯔ ꯌꯥꯝ ꯑꯣꯏꯔꯦ ꯑꯩꯈꯣꯏꯗꯤ
ꯎꯝ ꯈꯤꯇꯪ ꯑꯣꯏꯕ ꯃꯥꯜꯂꯦ ꯆꯍꯤ ꯀꯌꯥ ꯁꯨꯔꯤꯒꯦ ꯅꯪꯗꯤ
ꯎꯝ ꯇꯝꯕꯗꯨꯔꯣ
ꯑ ꯅꯪ ꯅꯠꯇꯦ ꯅꯪ ꯌꯦꯠꯗꯨ
ꯑꯣ ꯇ꯭ꯋꯦꯟꯇꯤ ꯁꯨꯔꯦ
ꯇ꯭ꯋꯦꯟꯇ
ꯍꯥ
ꯑ ꯌꯥꯝ ꯐꯩꯅꯦ
ꯅꯪꯗꯤ
ꯑꯩꯗꯤ ꯀꯌꯥꯝ ꯃꯥꯟꯒꯗ ꯃꯥꯟꯕ꯭ꯔꯥ
ꯇ꯭ꯋꯦꯟꯇꯤ ꯐꯥꯏꯚ ꯑꯣꯏꯗꯝꯕ ꯂꯩꯦ
ꯆꯞ ꯆꯥꯔꯦ ꯅꯪ ꯌꯥꯝ ꯍꯩꯌꯦꯅꯦ ꯇ꯭ꯋꯦꯟꯇꯤ ꯐꯥꯏꯚꯅꯤ ꯍꯣꯏ
ꯅꯪꯒꯤ ꯒ꯭ꯔꯦꯖꯨꯋꯦꯁꯟꯗꯨ ꯑꯗꯨꯝ ꯈꯜꯂꯗꯤ ꯑꯗꯨꯝ ꯑꯣꯏꯗꯧ ꯃꯕꯀꯣ ꯑꯩ ꯑꯣꯖꯥꯁꯨ ꯂꯩꯌꯦ ꯇꯨ ꯊꯥꯎꯖꯟ ꯇ꯭ꯋꯦꯟꯇꯤ ꯐꯣꯔꯗ ꯃꯣꯟꯁꯦ ꯒ꯭ꯔꯦꯖꯨꯋꯦꯁꯟ ꯂꯩꯕꯧꯀꯣ
ꯑꯣ
ꯑꯗꯣ ꯍꯟꯗꯛꯅ ꯃꯥꯁꯨ ꯇ꯭ꯋꯦꯟꯇꯤ ꯐꯥꯏꯚ ꯌꯥꯎꯈ꯭ꯔꯦꯕ
ꯎꯝ ꯑꯩ ꯕꯥꯔꯗꯦ ꯍꯦꯛ ꯂꯣꯏꯔꯒ ꯑꯩꯒꯤ ꯕꯥꯔꯗꯦꯗꯣ ꯖꯨꯟ ꯊꯥꯔꯇꯤꯗꯅꯦꯕ
ꯑꯣ ꯂꯣꯏꯗ꯭ꯔꯤꯌꯦ
ꯑꯦ ꯍꯦꯛ
ꯑꯣꯍꯣ ꯂꯣꯏꯔꯦꯀꯣ ꯑꯌꯥ
ꯇ꯭ꯋꯦꯟꯇꯤ ꯐꯥꯏꯚ ꯁꯣꯔꯤ
ꯑꯩꯗꯤ ꯖꯨꯟꯗꯨꯅꯦ ꯍꯥꯏꯅ ꯈꯟꯕꯅꯦ ꯍꯧꯖꯤꯛ ꯍꯧꯖꯤꯛꯁꯦ ꯖꯨꯟꯅꯤ ꯍꯥꯏꯅ ꯈꯟꯕ
ꯖꯨꯟ ꯊꯥꯔꯇꯤ ꯂꯣꯏꯔꯒ ꯖꯨꯟ ꯊꯥꯔꯇꯤꯗꯣ ꯑꯩꯒꯤ ꯕꯥꯔꯗꯦꯅꯦꯕ
ꯑꯣ ꯍꯣꯏ ꯍꯣꯏ ꯑꯁ ꯈꯪꯉꯗꯤ ꯋꯦꯤꯁ ꯇꯧꯕꯤꯅꯕ ꯑꯁ
ꯑꯩꯁꯨ ꯈꯪꯗꯕꯩ ꯑꯩꯒꯤ ꯕꯥꯔꯠ ꯗꯦꯗ ꯁꯨ ꯁꯨ ꯑꯗꯨꯝ ꯁꯦꯂꯦꯕ꯭ꯔꯦꯠ ꯇꯧꯗꯦꯗꯅ ꯑꯗꯨꯝ ꯏꯁꯇꯦꯇꯁꯇꯒꯨꯝꯕ ꯑꯩ ꯊꯥꯒꯠꯇꯦꯕ ꯇꯜꯂꯦꯕ
ꯎ ꯃꯦꯆꯌꯔꯤꯇꯤ ꯍꯥꯏꯕꯗꯨꯅꯤꯀꯣ
ꯈꯪꯗꯦꯗ ꯍꯟꯗꯛꯁꯦ ꯅꯪꯒꯤ ꯑꯦꯝꯗꯤ ꯀꯔꯝꯍꯥꯏꯅ ꯇꯧꯔꯦ ꯅꯪ ꯒ꯭ꯔꯦꯖꯨꯑꯦꯁꯟ ꯂꯣꯏꯔꯒ ꯀꯔꯤ ꯇꯧꯔꯅꯤ
ꯎꯝ ꯑꯩꯁꯦ ꯑꯁ ꯀꯣꯜ ꯇꯧꯔꯗꯤ ꯁꯤ ꯉꯥꯛꯇ ꯍꯪꯕꯅꯦ
ꯀꯧ ꯇꯧꯔꯗꯤ ꯁꯨꯝ ꯁꯤꯒꯨꯝꯕ ꯉꯥꯡꯕ꯭ꯔꯣꯅꯦ
ꯑꯥ ꯍꯣꯏ ꯌꯥꯝ ꯉꯥꯡꯉꯦ ꯑꯩꯕꯨꯗꯤꯀꯣ ꯃꯤꯕꯨꯗꯤ ꯈꯪꯗꯦ
ꯑꯗꯣ ꯀꯔꯤ ꯀꯔꯤ ꯑꯦꯝ ꯅꯪꯒꯤ ꯑꯦꯝ ꯑꯦꯟꯦꯝꯕꯤꯁꯟ ꯀꯔꯝ ꯍꯥꯏꯅ ꯈꯥꯟꯕ꯭ꯔꯥ
ꯎ ꯑꯩꯁꯦ ꯑꯩꯁꯦ ꯀꯣꯃꯔꯁ ꯢꯁꯇꯨꯗꯦꯟ ꯅꯤꯀꯣ
ꯑꯣ ꯍꯣꯏꯅꯦ
ꯎꯝ ꯑꯗꯨꯒꯤ ꯑꯩꯗꯤ ꯑꯗꯣ ꯑꯦꯛꯖꯥꯝꯒꯨꯝꯕꯗꯤ ꯌꯥꯝ ꯊꯥꯅꯤꯡꯕ ꯑꯣꯏꯗꯕꯗꯣ ꯑꯩꯗꯤ
ꯎꯝ ꯀꯣꯃꯔꯁ ꯏꯁꯇꯨꯗꯦꯟ ꯑꯣꯏꯔꯗꯤ ꯌꯥꯝ ꯐꯩꯌꯦ ꯕꯤꯖꯤꯅꯦꯁ ꯂꯥꯏꯟꯗ
ꯍꯣꯏ
ꯑꯗꯣ ꯀꯣꯃꯔꯁ ꯑꯣꯏꯅ ꯇꯧꯔꯗꯤ ꯅꯪ ꯅꯪ ꯇꯧꯕ ꯌꯥꯕꯁꯦ ꯀꯝꯄ꯭ꯌꯨꯇꯔ ꯀꯝꯄ꯭ꯌꯨꯇꯔ ꯑꯣꯏꯅ ꯑꯣꯏꯅꯀꯣ
ꯍꯣꯏ
ꯕꯦꯡ ꯇ꯭ꯔꯥꯏ ꯕꯦꯡꯀꯤꯡ ꯇ꯭ꯔꯥꯏ ꯇꯧꯕ ꯌꯥꯏꯌꯦ ꯃꯦꯅꯦꯖ ꯖꯔꯒꯨꯝꯕ ꯇꯧꯕ ꯌꯥꯏ ꯀꯂꯥꯔꯛꯒꯨꯝꯕ ꯇꯧꯕ ꯌꯥꯏ ꯌꯥꯝ ꯂꯩꯌꯦꯗ
ꯎꯝ ꯑꯩꯗꯤ ꯑꯦꯀꯥꯎꯟꯅ ꯍꯦꯟꯅ ꯄꯥꯝꯃꯦ
ꯀꯩꯕꯥ
ꯑꯀꯥꯎꯟ ꯑꯀꯥꯎꯟ
ꯑ ꯑꯠꯆꯥ ꯌꯥꯝ ꯐꯩ ꯑꯗꯨꯗꯣ ꯑꯗꯨ ꯇꯧꯔꯗꯤ ꯄꯩꯁꯥꯁꯨ ꯌꯥꯝ ꯄꯥꯏꯔꯅꯤꯀꯣ
ꯑꯁ ꯌꯥꯗꯦ ꯀꯣꯛꯁꯦ ꯕꯦꯛ ꯆꯥꯒꯗ꯭ꯔꯥ ꯍꯥꯏꯅ ꯄꯥꯈꯠꯄꯁꯤꯗꯤ
ꯕꯦꯛ ꯆꯥꯔꯣꯏꯗ ꯀ꯭ꯔꯃꯥꯏꯅ ꯕꯦꯛ ꯆꯥꯒꯗꯕ ꯑꯗꯨ ꯎꯝ ꯅꯣꯏ
ꯑꯩ ꯇꯝꯕ ꯃꯐꯝꯗ ꯅꯪꯁꯨ ꯒ꯭ꯔꯦꯖꯨꯋꯦꯁꯟ ꯇꯝꯕ꯭ꯔꯣ
ꯈꯪꯗꯦ ꯍꯦ ꯀꯩ ꯀꯩ ꯀꯣꯂꯦꯖ ꯅꯣ
ꯃꯅꯤꯄꯨꯔꯗ ꯃꯃꯤꯡ ꯆꯠꯄꯗꯣ
ꯑꯩꯗꯤ ꯈꯪꯗꯦ ꯀꯩ ꯀꯩ ꯀꯣꯂꯦꯖꯅꯣ
ꯌꯨꯅꯤꯕꯔꯁꯤꯇꯤ ꯑꯅꯤ ꯂꯩꯕꯗꯣ ꯈꯪꯕ꯭ꯔꯣ ꯃꯅꯤꯄꯨꯔꯗ
ꯌꯨꯅꯤꯚꯔꯁꯤꯇꯤ ꯃꯅꯤꯄꯨꯔ ꯌꯨꯅꯤꯚꯔꯁꯤꯇꯤ ꯂꯩꯌꯦ
ꯑꯃꯗꯣ ꯈꯪꯕ꯭ꯔꯣ
ꯗꯤ ꯑꯦꯝ
ꯍꯣꯏ ꯑꯗꯨ ꯇꯝꯕ
ꯑꯆꯥꯥ ꯙꯅꯃꯟꯖꯨꯔꯤ
ꯍꯣꯏ
ꯎꯝ ꯑꯗꯨ ꯌꯥꯝ ꯐ ꯌꯥꯝ ꯌꯥꯝ ꯐꯥꯕ ꯀꯣꯂꯦꯖ ꯁꯦ ꯑꯩꯗꯤ ꯁꯣꯝꯗ ꯇꯝꯗ꯭ꯔꯦ ꯑꯩꯗꯤ ꯑꯇꯣꯞꯄ ꯇꯝꯃꯦ ꯑꯇꯣꯞꯄ ꯀꯣꯂꯦꯖꯇ
ꯑꯣ ꯑꯣ ꯑꯣ ꯑꯩꯗꯤ ꯅꯪ ꯁꯋꯥꯏꯗ ꯇꯝ ꯇꯝꯕ꯭ꯔꯥ ꯍꯥꯏꯅ ꯈꯟꯕ ꯑꯗꯨꯒꯤ
ꯑꯗꯣ ꯑꯩꯗꯣ ꯃꯥꯍꯥꯕꯂꯤ ꯃꯅꯥꯛꯇ ꯇꯝꯕꯀꯣ
ꯑꯣ ꯑꯣ ꯑꯣ ꯑꯣ ꯅꯪ ꯃꯍꯥꯕꯂꯤ ꯍꯥꯏꯕꯒꯤ ꯑꯩ ꯈꯪꯗꯧ ꯃꯥꯜꯂꯦ ꯑꯩꯈꯣꯏ ꯏꯃꯥꯟꯅꯕꯤ ꯏꯃꯥꯟꯅꯕꯁꯤꯡꯁꯨ ꯍꯕꯂꯤꯗ ꯂꯩꯔꯒ ꯀꯣꯂꯖ ꯑꯃꯗ ꯌꯥꯝ ꯇꯝꯕꯀꯣ
ꯑꯣ ꯑ ꯎ ꯑꯩ ꯃꯕꯂꯤꯗ ꯑꯩ ꯆꯤꯀꯣꯟꯗ ꯂꯩꯕꯅꯦꯕꯀꯣ ꯑꯗꯨ ꯑ ꯁꯨꯝꯝ ꯅꯍꯥꯕꯂꯤ ꯋꯥꯏꯗ ꯀꯩꯅꯣ ꯁꯤ ꯋꯥꯡꯈꯩ ꯃꯅꯥꯛꯇ ꯑꯃ ꯂꯩꯗꯨꯅ
ꯑꯣ ꯑꯩ ꯑꯩꯁꯦ ꯏꯝꯐꯥꯜꯗ ꯂꯣꯏꯕꯁꯨ ꯀꯨꯏꯗ꯭ꯔꯤꯀꯣ ꯆꯍꯤ ꯑꯃꯈꯛꯅꯦꯕ ꯑꯗꯨꯒꯤ ꯃꯐꯝꯁꯦ ꯌꯥꯝ ꯈꯪꯕꯁꯨ ꯑꯣꯏꯗꯦ
ꯑꯥ ꯑꯗꯨꯗꯤ ꯃꯩꯇꯩꯂꯣꯟꯗꯤ ꯌꯥꯝ ꯊꯣꯛꯑꯦ ꯅꯪꯁꯦ ꯌꯥꯝ ꯍꯩ ꯌꯥꯝ ꯍꯩꯔꯦ
ꯎꯝ ꯃꯤꯅꯗꯤ ꯅꯪꯒꯤꯁꯦ ꯁꯥꯟꯅꯔꯒ ꯍꯥꯏꯕꯒꯨꯝ ꯇꯧꯋꯦ ꯍꯥꯏꯌꯦ ꯃꯤꯗꯤ
ꯎꯝ ꯀꯩ ꯁꯟꯅꯔꯥꯒ ꯍꯥꯢꯕꯗꯤ
ꯍꯥꯏꯕꯗꯤ ꯑꯉꯥꯡ ꯃꯆꯥꯍꯣꯏ ꯁꯥꯟꯅꯔꯒ ꯍꯥꯏꯕ ꯋꯥꯗꯣ
ꯑꯣ ꯑꯗꯣ ꯌꯥꯝ ꯀ꯭ꯌꯛ ꯑꯣꯏꯅꯦ ꯑꯗꯨꯗꯣ ꯑꯉꯥꯡ ꯃꯆꯥ ꯨꯝꯅ ꯑꯗꯨꯝ ꯋꯥ ꯉꯥꯡꯕꯁꯦ ꯌꯥꯝ ꯀ꯭ꯌꯨꯠ ꯑꯣꯏꯗ꯭ꯔꯣ
ꯎꯝ
ꯎꯝ ꯅꯣꯏꯒꯤ ꯁꯤꯕ꯭ꯂꯤꯡꯗꯤ ꯀꯌꯥꯝ ꯂꯩꯔꯤꯒꯦ ꯅꯪꯒꯤ ꯕ꯭ꯔꯗꯔ ꯁꯤꯁꯇꯔ ꯀꯌꯥꯝ ꯂꯩꯒꯦ
ꯑꯩꯗꯤ ꯁꯚꯦꯟ ꯑꯣꯏꯕꯅꯦ
ꯁꯚꯤꯟ
ꯍꯣꯏ
ꯅꯨꯄꯤ ꯀꯌꯥꯅꯣ ꯅꯨꯄꯥ ꯀꯌꯥꯅꯣ ꯅꯣꯏ
ꯅꯨꯄꯤ ꯃꯉꯥ ꯅꯨꯄꯥ ꯑꯅꯤ
ꯑꯆꯥ ꯅꯪ ꯅ ꯂꯥꯁꯇꯥꯅꯦꯕꯥ ꯀꯣ
ꯅꯠꯇꯦ ꯑꯩꯒꯤ ꯏꯅꯥꯎꯄꯤꯒ ꯏꯅꯥꯎꯄꯥ ꯑꯃ ꯑꯃ ꯂꯩꯔꯤꯌꯦ
ꯑꯣ ꯁ꯭ꯀꯨꯜ ꯇꯝꯊꯔꯤꯀꯣ
ꯍꯣꯏ ꯃꯣꯏꯅꯥ ꯇ꯭ꯋꯦꯜꯞ ꯛ ꯂꯣꯏꯕꯁꯨ ꯌꯥꯎꯔꯑꯦ ꯑꯃꯅ ꯇꯦꯟ
ꯑꯠꯁꯥ ꯄꯥꯈꯪ ꯂꯩꯁꯥꯕꯤ ꯐꯥꯔꯦꯅꯦ ꯑꯗꯨꯗꯤ
ꯎꯝ ꯈꯪꯗꯦ ꯑꯩꯈꯣꯏ ꯗꯗꯥ ꯍꯣꯏ ꯑꯩꯈꯣꯏ ꯆꯤꯆꯦ ꯍꯣꯏ ꯌꯥꯝ ꯂꯥꯏꯕꯤꯏꯀꯣ ꯃꯤ ꯌꯥꯝ ꯑꯇ ꯌꯨꯝꯕꯥꯥꯟꯗꯕꯤꯒꯀꯣ ꯑꯩꯈꯣꯏꯗꯤ ꯃꯣꯏ ꯃꯣꯏ ꯌꯥꯝ ꯂꯩꯕꯅꯤꯅ ꯑꯩꯈꯣꯏꯗꯤ ꯌꯥꯝ ꯑꯉꯥꯡ ꯑꯣꯏꯔꯦ ꯍꯥꯏꯕ ꯇꯥꯔꯦ
ꯍꯣꯏꯅꯦ ꯑꯩꯗꯤ ꯑꯩꯒꯤ ꯌꯨꯝꯗ ꯑꯩꯗꯤ ꯑ ꯑ ꯑꯦꯜꯗꯦꯁꯅꯦꯕ ꯑꯩꯗꯤ
ꯍꯣꯏ ꯍꯣꯏ ꯍꯣꯏ
ꯑꯩ ꯌꯨꯝꯗꯒꯤ ꯑꯩꯒꯤ ꯃꯈꯥꯗ ꯏꯆꯟꯅꯨꯄꯤ ꯑꯃ ꯂꯤꯌꯦ ꯏꯆꯟꯅꯨꯄꯤ ꯃꯈꯥꯗ ꯅꯨꯄꯥ ꯑꯃ ꯂꯩ ꯅꯨꯄꯥ ꯃꯈꯥꯗ ꯅꯨꯄꯤ ꯂꯥꯁ
ꯎꯝ
ꯅꯨꯄꯥꯅꯤ ꯅꯨꯄꯥ ꯅꯨꯄꯥ ꯑꯅꯤ ꯅꯨꯄꯤ ꯑꯅꯤ ꯍꯥꯏꯕ ꯇꯥꯔꯦ
ꯑꯗꯣ ꯅꯪ ꯀꯌꯥ ꯁꯨꯕ꯭ꯔꯣ ꯅꯣꯏꯗꯤ
ꯑꯩꯔꯣ
ꯅꯣꯏ ꯍꯥꯏꯕꯗꯤ ꯅꯣꯏꯒꯤ ꯁꯤꯕ꯭ꯂꯤꯡꯁꯇꯣ
ꯑꯩꯒꯤ ꯑꯩꯗꯤ ꯅꯨꯄꯥ ꯑꯅꯤ ꯅꯨꯄꯥ ꯅꯨꯄꯥ ꯑꯅꯤ ꯅꯨꯄꯤ ꯑꯅꯤꯅꯦꯕ
ꯑꯣ ꯎꯝ
ꯑꯗꯨꯒ ꯑꯩꯒꯤ ꯏꯃꯥ ꯑꯗꯨꯅꯤ
ꯎꯝ ꯑꯗꯣ ꯏꯃꯥ ꯏꯄꯥꯕꯨ ꯄꯨꯜꯂꯗꯤ ꯃꯤ ꯇꯔꯨꯛ ꯑꯣꯏꯔꯅꯤꯀꯣ ꯅꯣꯏꯁꯦ
ꯍꯣꯏ ꯇꯔꯨꯛ ꯑꯣꯏꯔꯅꯤ ꯑꯗꯨꯕꯨ ꯑꯩꯈꯣꯏ ꯏꯄꯥꯗꯤ ꯂꯩꯈꯤꯗꯕ ꯀꯨꯏꯔꯦ
ꯑꯣ ꯑꯌꯥ ꯁꯣꯏꯈ꯭ꯔꯦ ꯑꯩ
ꯀꯝ ꯀꯥꯏꯗꯦꯗ ꯑꯗꯣ ꯅꯣꯏ ꯏꯝꯐꯥꯜꯗ ꯂꯩꯔꯤꯕꯔꯤꯀꯣ
ꯍꯣꯏ ꯂꯩꯌꯦ ꯑꯩ
ꯑꯠ ꯀꯣꯂꯦꯖꯇꯤ ꯐꯖꯅ ꯆꯠꯂꯤꯕꯨ
ꯎꯝ ꯍꯧꯖꯤꯛꯇꯤ ꯚꯦꯀꯦꯁꯟ ꯂꯩꯕꯒꯤꯀꯣ ꯃꯟꯗꯦꯗ ꯑꯃꯨꯛ ꯍꯧꯔꯅꯤ ꯑꯩꯒꯤ ꯀ꯭ꯂꯥꯁ
ꯑꯆꯥ ꯀꯣꯃꯔꯁ ꯀꯣꯃꯔꯁ ꯏꯁꯇ꯭ꯔꯤꯝ ꯂꯩꯕꯁꯤꯡꯁꯦ ꯀꯣꯃꯔꯁ ꯏꯁꯇ꯭ꯔꯤꯝ ꯂꯧꯕꯁꯤꯡꯁꯦ ꯃꯤꯁꯦ ꯌꯥꯝꯅ ꯃꯈꯜ ꯌꯥꯝꯅ ꯀꯩꯅꯣ ꯑ ꯌꯥꯝꯅ ꯍꯥꯏꯌꯦ ꯍꯥꯏꯌꯦꯅꯦ
ꯎꯝ ꯃꯤꯗꯤ ꯍꯥꯏꯌꯦ ꯍꯥꯏꯕꯗꯤ ꯃꯤꯗꯤ ꯍꯩꯔꯝꯅꯤ ꯑꯗꯨꯕꯨ ꯑꯩꯗꯤ ꯌꯥꯝ ꯍꯩꯕꯗꯤ ꯑꯣꯏꯗꯦꯗ
ꯀꯣꯛ ꯁꯔꯐ ꯌꯥꯝꯅ ꯑꯣꯏ ꯍꯥꯏꯌꯦ ꯅꯪꯁꯨ ꯀꯣꯛ ꯌꯥꯝ ꯁꯥꯔꯐ ꯑꯣꯏꯔꯝꯅꯤ
ꯑꯌꯥ ꯅꯠꯇꯦ ꯅꯪ ꯅꯪ ꯈꯟꯕꯁꯤꯒ ꯑꯩ ꯑꯩ ꯑꯣꯏꯕꯁꯤ ꯁꯤꯒ ꯌꯥꯝ ꯈꯦꯠꯅꯗꯧꯃꯅꯤ
ꯀꯣꯃꯔꯁꯁꯤꯡꯁꯦ ꯃꯤꯁꯨ ꯌꯥꯝ ꯍꯩꯌꯦ ꯀꯩꯅꯣ ꯑꯗꯨꯒꯤ ꯀꯩꯅꯣ ꯃꯣꯏꯁꯦ ꯋꯥꯈꯜ ꯂꯧꯁꯤꯡ ꯈꯟꯣꯛꯀ ꯈꯟꯣꯛ ꯃꯈꯟꯁꯤꯡꯁꯤ ꯌꯥꯝꯅ ꯍꯩꯌꯦ ꯍꯥꯏꯕ ꯍꯥꯏꯇꯥꯔꯦ
ꯎꯝ
ꯅꯪꯁꯨ ꯑꯗꯨꯝ ꯑꯣꯏꯔꯝꯅꯦꯕ ꯀꯣꯃꯔꯁ ꯂꯧꯕꯒꯤ
ꯑ ꯅꯠꯇꯦ ꯃꯤ ꯂꯣꯏ ꯑꯗꯨꯝ ꯇꯧꯗꯕꯅꯦ
ꯍ꯭ꯔꯦꯟ ꯍꯣꯔꯦꯟ ꯄ꯭ꯔꯦꯛꯇꯤꯁ ꯇꯧꯋꯦꯗꯅ ꯀꯣꯃꯔꯁ ꯂꯧꯕꯁꯤꯡꯗꯤ
ꯍꯣꯏ ꯍꯣꯏ ꯍꯥꯏꯕ ꯇꯥꯔꯦ ꯄꯥꯔꯁꯨ ꯄꯥꯔꯁꯨ ꯄꯥꯁ ꯇꯧꯕ ꯉꯝꯗꯕꯗꯣ ꯑꯇꯣꯞ
ꯑꯦ ꯀꯣꯃꯔꯁ ꯂꯧꯕꯗ ꯁꯦ ꯃꯦꯠꯁ ꯃꯦꯠꯁꯁꯨ ꯆꯪꯉꯦꯗꯅ
ꯍꯣꯏ ꯆꯪꯕꯅꯦ
ꯑꯗꯣ ꯅꯣꯏꯁꯦ ꯋꯥꯈꯜ ꯌꯥꯝ ꯂꯩꯔꯕꯅꯦꯕ ꯃꯦꯠꯁꯀꯤ ꯀꯩꯅꯣ ꯌꯥꯝꯅ ꯏꯟꯇꯤꯂꯤꯖꯦꯟ ꯑꯣꯏ ꯍꯥꯏꯕ ꯇꯥꯔꯦ
ꯅꯠꯇꯦ
ꯎꯝ
ꯃꯤ ꯍꯣꯏ ꯌꯥꯝ ꯍꯥꯏꯕ ꯌꯥꯝ ꯍꯥꯏꯕꯁꯨ ꯁꯨ ꯂꯩꯑꯦ ꯑꯗꯣ ꯑꯩꯗꯤ ꯌꯥꯝ ꯍꯥꯏꯕ ꯑꯣꯏꯗꯦ
ꯅꯪꯁꯨ ꯍꯩꯔꯝꯃꯅꯤꯗ
ꯑ
ꯑꯗꯣ ꯅꯨꯡꯉꯥꯏꯔꯦ ꯅꯪꯕꯨ ꯋꯥ ꯉꯝꯃꯨꯁꯦ
ꯑ ꯅꯪꯕꯨꯁꯨ ꯂ ꯍꯥꯡꯕ ꯅꯨꯡꯉꯥꯏꯔꯦ
ꯑꯃꯕꯨꯛ ꯀꯣꯜ ꯇꯧꯔꯛꯀꯦ ꯌꯥꯕ꯭ꯔꯣ